ꯍꯜꯂꯣ
ꯑꯣ ꯇꯥꯏꯌꯦ
ꯍꯜꯂꯣ ꯅꯨꯝ ꯅꯨꯃꯤꯗꯥꯡ ꯋꯥꯏꯔꯝꯁꯤꯕꯨ ꯀꯩꯗꯧꯔꯝꯃꯤꯅꯣ ꯊꯕꯛ ꯏꯪꯈꯥꯡ ꯆꯠꯂꯨꯕ ꯍꯅꯔꯛꯑꯕꯣ
ꯊꯕꯛ ꯏꯪꯈꯥꯡꯁꯦ ꯉꯁꯤꯗꯤ ꯆꯠꯇꯤ ꯆꯠꯊꯣꯛꯇ꯭ꯔꯦ ꯑꯗꯨ ꯌꯨꯝꯗ ꯑꯃ ꯀꯩꯅꯣ ꯇꯧꯕꯒꯤ ꯇꯣꯇꯤ ꯄꯥꯏꯞꯇꯣ ꯉꯔꯥꯡ ꯑꯃ ꯇꯧꯕꯅꯦꯕꯀꯣ ꯍꯨꯠꯂꯒ ꯃꯣꯏ ꯄꯥꯌꯦꯞ ꯑꯅꯧꯕ ꯑꯃ ꯄꯥꯟꯕꯗꯨꯗ ꯈꯨꯨꯠ ꯁꯦꯅ ꯑꯗꯨꯗ ꯇꯧꯔꯀꯥꯟꯗꯣ ꯎꯠꯄꯅꯦꯕꯀꯣ ꯑꯗꯨꯒꯅꯦ ꯉꯁꯤ ꯇꯣꯇꯤ ꯇꯥꯕ ꯅꯨꯃꯤꯠ ꯑꯣꯏꯕꯁꯤꯗ ꯇꯣꯇꯤꯁꯦ ꯆꯤꯡꯉꯀꯥꯟꯗꯗꯨꯗꯤ ꯏꯁꯤꯡꯁꯦ ꯑꯝꯇ ꯇꯥꯔꯛꯇ꯭ꯔꯦꯕ ꯑꯗꯨꯒꯤ ꯑꯩꯈꯣꯏ ꯍꯥꯟꯅꯒꯤ ꯍꯥꯟꯅꯒꯤ ꯍꯨꯠꯐꯝ ꯃꯐꯝ ꯑꯃ ꯂꯩꯌꯦꯕ ꯍꯥꯟꯅꯒꯤ ꯍꯨꯠꯂꯒ ꯑꯗꯨꯝ ꯂꯩꯅꯕ ꯃꯐꯝꯁꯤꯅ ꯀꯃꯥꯏꯅ ꯇꯧꯒꯦꯗ ꯍꯟꯗꯛ ꯑꯩꯈꯣꯏꯒꯤ ꯂꯝꯕꯤꯒꯤ ꯃꯃꯥꯡꯒꯤꯗꯨꯗ ꯗ꯭ꯔꯦꯟ ꯆꯟꯕꯗꯨꯗ ꯃꯣꯏꯒꯤ ꯖꯦ ꯁꯤ ꯕꯤꯅ ꯀꯣꯠꯄꯗ ꯎꯝ ꯑꯩꯈꯣꯏꯒꯤ ꯄꯥꯏꯌꯞꯁꯤꯡꯗꯣ ꯂꯣꯏ ꯇ ꯇꯦꯛꯄ ꯍꯥꯏ ꯇꯔꯦꯀꯣ ꯇꯠꯄ ꯍꯥꯏ ꯇꯔꯦ ꯑꯗꯨꯗꯒꯤ ꯏꯁꯤꯡꯅ ꯇꯥꯔꯛꯈꯤꯗ꯭ꯔꯔꯤꯕ ꯑꯗꯨꯒꯤ ꯑꯗꯨ ꯅꯧꯅ ꯍꯨꯠꯄꯗꯨꯗ ꯑꯃꯨꯛ ꯇꯥꯗꯕꯗꯨꯗ ꯍꯥꯟꯅꯒꯤ ꯃꯐꯝꯗꯨꯗ ꯑꯃꯨꯛ ꯑꯗꯨꯗ ꯑꯣꯏꯅ ꯁꯝꯃꯁꯤꯅ ꯑꯗꯨꯒꯤ ꯇꯧꯕꯒꯤ ꯌꯥꯝ ꯀꯟꯅ ꯇꯧꯅꯔꯤ ꯑꯩꯈꯣꯏꯗꯍꯧ ꯑꯩꯈꯣꯏ ꯃꯌꯥꯝ ꯇꯧꯔꯒ ꯇꯧꯔꯤ ꯑꯗꯨꯁꯨ ꯎꯝ ꯑꯩꯈꯣꯒꯤ ꯏꯁꯤꯡꯗꯣ ꯃꯌꯥꯝ ꯂꯩꯁꯜꯂꯕꯅꯤꯅꯅꯦ ꯀꯩꯅꯣ ꯇꯧꯔꯒ ꯏꯟꯖꯤꯟ ꯇꯧꯔꯒ ꯆꯤꯡꯊꯣꯛꯄꯗꯣ ꯑꯗꯨꯃꯥꯏꯅ ꯇꯧꯔ ꯆꯤꯡꯊꯣꯛꯑꯒꯥ ꯂꯣꯏꯗ꯭ꯔꯤ ꯂꯣꯏꯕꯗꯤ ꯅꯪ ꯀꯩꯗꯧꯔꯝꯃꯤꯅꯣ
ꯑꯩꯁꯨ ꯑꯥ ꯑꯣꯖꯥ ꯑꯃꯒꯤꯗꯤ ꯆꯠꯂꯝꯕꯅꯤꯗ ꯑꯣꯖꯥꯗꯨ ꯂꯨꯍꯣꯡꯕ ꯆꯠꯊꯣꯛꯈ꯭ꯔꯦ ꯑꯗꯨꯗ ꯁꯨꯝ ꯑꯩꯈꯣꯏꯒꯤ ꯏꯃꯥꯟꯅꯕ ꯑꯃꯗꯤ ꯌꯥꯝ ꯀꯟꯅ ꯍꯧꯖꯤꯛꯁꯦ ꯀꯩꯅꯣ ꯇꯧꯔꯤꯌꯦ ꯁꯨꯝ ꯃꯆꯦ ꯈꯔ ꯁꯨꯝ ꯑꯩ ꯑꯣꯖꯥꯒꯤ ꯁꯨꯝ ꯁꯦꯝꯗꯣꯛ ꯁꯦꯝꯖꯤꯟ ꯈꯔ ꯇꯧꯔꯤ ꯑꯗꯣ ꯑꯩꯅ ꯃꯇꯝ ꯉꯥꯏꯕ ꯑꯣꯏꯅ ꯁꯨꯝ ꯂꯩꯔꯝꯃꯤꯅꯦ ꯍꯜꯂꯗꯤ ꯍꯜꯂꯗꯧꯅꯦꯗ ꯃꯥꯒꯤꯁꯦ ꯂꯣꯏꯕꯒ ꯑꯗꯨꯒ ꯁꯨꯝ ꯑꯩꯁꯨ ꯑꯩꯕꯨꯗꯤ ꯉꯥꯏꯍꯥꯛꯇꯪꯗꯤ ꯐ꯭ꯔꯤ ꯑꯣꯏꯕ ꯍꯧꯖꯤꯛꯁꯦ ꯃꯇꯝꯁꯦ ꯑꯗꯨꯗ ꯁꯨꯝ ꯐꯣꯟ ꯇꯧꯔꯛꯄꯅꯦ ꯑꯗꯣ ꯀꯩꯅꯣ ꯇꯧꯕ꯭ꯔꯣ ꯑ ꯏꯁꯤꯡꯒꯤ ꯄꯥꯏꯞ ꯌꯥꯗꯦ ꯍꯥꯏꯗꯣ ꯇꯣꯇꯤ ꯇꯥꯔꯛꯄꯗꯗꯤ ꯑꯗꯥꯏꯗꯨꯗꯤ ꯑꯗꯨꯝ ꯀꯥꯞꯊꯣꯛꯑ ꯏꯁꯤꯡ ꯀꯩꯅꯣ ꯇꯧꯗ ꯇꯥꯔꯛꯄꯔꯣ ꯇꯥꯔꯛꯇꯕꯣ ꯀꯃꯥꯏ ꯇꯧꯒꯦ
ꯇꯣꯇꯤꯁꯦ ꯉꯁꯥꯏ ꯇꯨꯂꯨ ꯆꯤꯡꯗ꯭ꯔꯤꯉꯩ ꯃꯃꯥꯡꯗꯗꯤ ꯇꯣꯇꯤ ꯇꯔꯛꯑꯦꯗꯣ ꯈꯪꯉꯦꯅ ꯇꯣꯇꯤꯗꯣ ꯄꯥꯌꯦꯞꯇꯨꯗ ꯑꯗꯨꯝ ꯇꯝ ꯇꯞ ꯇꯥꯔꯝꯃꯦ ꯍꯥꯏꯕ ꯑꯗꯨꯒ ꯇꯨꯂꯨꯗꯣ ꯍꯦꯛ ꯄꯥꯜꯂꯨꯔ ꯆꯤꯡꯕꯗꯒꯤ ꯏꯁꯤꯡꯗꯣ ꯑꯃꯠꯇ ꯂꯥꯛꯇ꯭ꯔꯕ ꯑꯗ ꯃꯁꯤꯗꯤ ꯌꯥꯔꯣꯏ ꯀꯥꯟꯅꯔꯣꯏꯅꯅꯦ ꯑꯩꯈꯣꯏ ꯍꯥꯟꯅꯒꯤ ꯍꯥꯟꯅꯒꯤ ꯈꯨꯠ ꯐ ꯃꯐꯝꯗꯨꯗ ꯑꯃꯨꯛ ꯍꯟꯖꯟꯅ ꯁꯝ ꯁꯝꯕ ꯍꯥꯏꯇꯥꯔꯦ ꯑꯗꯨꯒꯤ ꯁꯝꯕ ꯗꯨꯁꯨ ꯁꯝꯕꯝꯗ ꯆꯥꯗꯕ ꯏꯁꯤꯡꯅ ꯂꯣꯏ ꯊꯨꯝꯖꯤꯟꯈ꯭ꯔꯦꯕ ꯉꯁꯥꯏ ꯈꯣꯡꯕꯥꯟꯗꯣ ꯏꯁꯤꯡ ꯂꯩꯕꯒꯤ ꯑꯗꯨꯣ ꯈꯣꯡꯕꯥꯟꯒꯤ ꯏꯁꯤꯡ ꯃꯌꯥꯝꯁꯨ ꯖꯦꯅꯦꯔꯇꯔ ꯇꯧꯔ ꯆꯤꯡꯊꯣꯛꯑꯦ ꯃꯇꯦꯛ ꯑꯃ ꯄꯜ ꯊꯤꯡꯉꯒ ꯑꯗꯨꯗꯨꯒ ꯑꯃꯨꯛ ꯀꯩꯅꯣ ꯎ ꯉꯁꯥꯏꯒꯤ ꯃꯥꯒꯤ ꯎꯝ ꯑ ꯑꯩꯈꯣꯏꯒꯤ ꯈꯨꯨꯠꯈꯤꯕ ꯃꯐꯝꯗꯣ ꯑꯗꯨꯒꯤ ꯃꯐꯝꯗꯣ ꯌꯧꯅꯕ ꯑꯃꯨꯛ ꯇꯧꯊꯣꯛꯑꯦꯗꯅ ꯑꯗꯨꯗꯨꯒ ꯄꯥꯏꯞꯇ ꯑꯃꯨꯛ ꯀꯩꯅꯣ ꯇꯧꯔꯤꯅꯩꯕ ꯁꯝꯃꯒ ꯄꯨꯁꯜꯂꯛꯀꯗꯣꯏꯅꯦꯕ ꯍꯥꯟꯅꯒꯤ ꯇꯣꯇꯤꯗꯨꯗ ꯑꯣꯏꯅ ꯑꯗꯨꯒꯤꯅꯤ ꯁꯦꯝꯅꯔꯤ ꯌꯥꯝ ꯀꯟꯅ ꯊꯕꯛꯄꯨꯗꯤ ꯉꯁꯥꯏ ꯑꯆꯥꯄꯣꯠꯄꯨꯗꯤ ꯉꯁꯥꯏ ꯅꯨꯡꯊꯤꯜ ꯍꯧꯕ ꯂꯣꯏꯁꯤꯟꯈ꯭ꯔꯦꯕ ꯄꯨꯡ ꯑꯅꯤꯒꯤ ꯑꯗꯨꯋꯥꯏꯗ ꯂꯣꯏꯔꯝꯃꯅꯤ ꯂꯣꯏꯕ ꯑꯗꯒꯤ ꯀꯩꯝ ꯇꯧꯗ꯭ꯔꯦ ꯑꯗꯨꯒ ꯑꯃꯨꯛ ꯀꯩꯅꯣꯗꯣ ꯍꯧꯔꯁꯦꯅ ꯇꯣꯇꯤꯒꯤꯗꯣ ꯍꯧꯔꯁꯦꯅ ꯑꯗꯨ ꯑꯃꯨꯛ ꯇꯧꯕ ꯊꯕꯛꯇꯤ ꯁꯨꯡꯂꯦꯞ ꯂꯦꯞꯇꯦꯗ ꯏꯕꯨꯡꯣ ꯒ꯭ꯌꯥꯟ ꯇꯥꯗꯦ ꯇꯧꯔꯤꯁꯦ
ꯑꯃꯔꯣꯝꯗ ꯍꯥꯏꯒꯗꯤ ꯊꯕꯛ ꯌꯥꯝꯃꯜꯂꯁꯨ ꯀꯣꯛ ꯉꯥꯎꯕ ꯑꯗꯩ ꯊꯕꯛ ꯂꯩꯃꯟꯗ꯭ꯔꯁꯨ ꯉꯥꯎꯕꯅꯤ ꯇꯧꯔꯤꯁꯦ ꯊꯕꯛ ꯂꯩꯔꯤꯁꯤꯅꯗꯤ ꯐꯩꯌꯦꯕ ꯃꯊꯧ ꯑꯃꯁꯨꯝ ꯑꯣꯏꯅ ꯄꯥꯡꯊꯣꯛꯑ ꯆꯤꯜꯍꯟꯈꯤꯕꯗꯣ ꯑꯗꯣ ꯅꯣꯏꯗꯥꯏꯒꯤ ꯉꯥ ꯐꯥꯕꯗꯨꯗꯤ ꯐꯥꯅꯔꯤꯕꯣ ꯃꯨꯀꯥ ꯉꯥꯒ ꯐꯥꯕꯗꯣ
ꯉꯥꯁꯦ ꯃꯣꯏ ꯑꯗꯨꯝ ꯃꯔꯛ ꯃꯔꯛꯇ ꯑꯗꯨꯝ ꯆꯤꯡꯕꯗꯤ ꯑꯗꯨꯝ ꯊꯦꯡꯅꯕ ꯌꯥꯎꯋꯦ ꯑꯗꯨꯒ ꯑꯩꯈꯣꯏꯅ ꯊꯋꯣꯏꯒꯤ ꯊꯣꯛꯑꯒ ꯑꯗꯨꯝ ꯌꯦꯡꯕꯁꯨ ꯅꯠꯇ꯭ꯔꯕꯅꯤꯅꯅꯦ ꯍꯥꯏꯕꯗꯤ ꯑꯩꯈꯣꯏ ꯊꯣꯡꯒꯥꯟ ꯃꯌꯥꯗ ꯂꯩꯕ ꯄꯣꯠ ꯅꯠꯇꯕꯅꯤꯅꯀꯣ ꯁꯣꯔꯣꯛ ꯌꯧꯕꯅꯤꯅ ꯁꯨꯝ ꯁꯣꯔꯣꯛꯀ ꯊꯣꯛꯄꯗ ꯊꯦꯡꯅꯕꯩ ꯋꯥꯅꯤ ꯑꯗꯨꯒ ꯎꯝ ꯊꯑꯣꯏꯒꯤꯗꯤ ꯌꯦꯡꯕꯗꯤ ꯆꯠꯇꯦꯗ ꯎ ꯍꯟꯅ ꯍꯧꯖꯤꯛꯀꯥꯟꯗꯤ ꯀꯩꯁꯨ ꯐꯥꯅꯔꯝꯗꯧ ꯃꯥꯟꯗ꯭ꯔꯦꯗ ꯍꯥꯏꯕꯗꯤ ꯑ ꯂꯩꯀꯥꯏꯒꯤ ꯄꯨꯈ꯭ꯔꯤ ꯑꯣꯏꯕꯅꯤꯅ ꯄꯪꯆꯤꯡꯗ ꯆꯤꯡꯕꯗꯨꯁꯨ ꯁꯨꯝ ꯏꯀꯥꯏꯅꯔꯝꯒꯅꯤꯕ ꯌꯥꯁꯨ ꯌꯥꯗꯦꯗꯅ ꯃꯤ ꯑꯃꯅ ꯄꯥꯛꯆꯤꯡ ꯆꯤꯡꯕꯗꯨꯗꯤ
ꯎꯝ
ꯉꯍꯥꯟꯒꯤꯗꯨꯗꯐꯥꯎ ꯑꯩꯈꯣꯏꯒꯤ ꯂꯩꯀꯥꯏꯒꯤ ꯑꯣꯏꯅ ꯄꯨꯂꯞꯀꯤ ꯑꯣꯏꯅ ꯐꯥꯗꯣꯛꯄꯒꯤ ꯉꯥ ꯐꯥꯗꯣꯛꯑꯁꯦ ꯇꯧꯕꯩ ꯐꯥꯕꯗꯨꯗ ꯃꯣꯏ ꯃꯅꯤꯡ ꯈꯔ ꯈꯣꯝꯖꯥꯍꯧꯕꯩ ꯋꯥꯅꯦꯕ ꯑꯗꯨ ꯅꯠꯇ ꯌꯥꯄꯣꯠꯇꯦꯗ
ꯎꯝ ꯑꯗꯣ ꯉꯁꯤꯗꯤ ꯁꯥꯖꯦꯜ ꯇꯧꯕꯗꯣ ꯇꯧꯔꯣꯏꯗꯔꯣ
ꯑꯩ ꯉꯁꯤꯖꯦ ꯏꯁꯥꯁꯦ ꯏꯅꯨꯡ ꯅꯨꯡꯉꯥꯏꯇꯕ ꯑꯗꯨꯗ ꯑꯩꯅ ꯉꯁꯤꯁꯦ ꯂꯦꯞꯄꯁꯤꯔ ꯍꯥꯏꯅ ꯈꯜꯂꯤꯅꯤ ꯉꯥꯍꯥꯛꯂꯩꯔꯒ ꯍꯥꯏꯅꯤꯡꯉꯛꯑꯗꯤ ꯑꯃꯨꯛ ꯇꯧꯗꯣꯏ ꯄꯣꯠꯅꯤꯗ
ꯑꯩꯁꯨ ꯃꯇꯝꯁꯦ ꯈꯪꯗꯦ ꯑꯗꯨꯝ ꯀꯣꯟꯅꯔꯦ ꯉꯁꯤꯒꯤꯗꯤ ꯑꯗꯨꯒ ꯍꯌꯦꯡꯁꯨ ꯈꯔ ꯍꯌꯦꯡꯗꯒꯤ ꯈꯔ ꯀꯩꯅꯣ ꯇꯧꯗ ꯑꯗꯣ ꯑꯩꯁꯨ ꯄꯔꯤꯈꯥ ꯅꯛꯂꯛꯄꯁꯤꯗꯅꯦ ꯑꯗꯣ ꯑ ꯑꯃꯨꯛ ꯂꯥꯏꯔꯤꯛꯁꯨ ꯈꯔ ꯄꯥꯅꯤ ꯇꯧꯔꯤꯁꯦ ꯑꯗꯒꯤ ꯑꯃꯨꯛ ꯑꯣꯖꯥ ꯈꯔ ꯎꯅꯗꯕꯁꯨ ꯌꯥꯗꯕ ꯑꯩꯈꯣꯏꯒꯤ ꯔꯤꯁꯥꯔꯁ ꯄꯥꯛꯇꯨꯒꯤ ꯑꯗꯨꯒꯤꯅꯤ ꯀꯣꯏꯆꯦꯟ ꯆꯦꯟꯕꯗ ꯁꯤꯗ ꯂꯣꯏꯈ꯭ꯔꯗꯤ ꯍꯟꯗꯛꯀꯤꯗꯪ ꯂꯣꯏꯈ꯭ꯔꯗꯤ ꯈꯔ ꯇꯪꯈꯥꯏ ꯑꯃ ꯐꯥꯅꯌꯥꯝ ꯑꯗꯨꯃꯥꯏꯅ ꯇꯝꯕꯩ ꯃꯇꯥꯡꯗ ꯈꯔ ꯆꯤꯟꯕ ꯈꯣꯠꯄ ꯈꯔꯗꯤ ꯐꯔꯅꯤ
ꯍꯣꯏꯅꯦ ꯅꯪꯁꯨ ꯑꯦꯛꯖꯥꯝꯗꯨ ꯑꯃ ꯂꯣꯏꯁꯟꯈ꯭ꯔꯗꯤ ꯋꯥꯏ ꯁꯪꯕ ꯍꯥꯏꯗꯣ ꯑꯣꯏꯗꯣꯏꯅꯦ ꯑꯦꯛꯖꯥꯝ ꯂꯩꯕꯁꯦ ꯏꯁꯥꯗ ꯌꯥꯝꯅ ꯈꯨꯔꯧ ꯊꯥꯡꯕꯗꯧ ꯇꯧꯕꯅꯦꯕ
ꯎꯝ ꯑꯗꯒꯤ ꯂꯩꯔꯤꯕ ꯄꯩꯈꯥꯗꯨꯁꯨ ꯅꯨꯡꯇꯤꯒꯤ ꯊꯣꯛꯈ꯭ꯔꯗꯤ ꯐꯕ ꯇꯥꯡꯖꯤꯅ ꯑꯃꯨꯛ ꯉꯁꯤ ꯊꯣꯛꯀꯅꯤ ꯅꯨꯃꯤꯠ ꯅꯣꯡꯃ ꯑꯣꯞ ꯂꯩꯅꯤ ꯑꯗꯩ ꯉꯁꯤ ꯊꯣꯛꯀꯅꯤ ꯅꯨꯃꯤꯠ ꯅꯤꯅꯤ ꯑꯣꯞ ꯂꯩꯒꯅꯤ ꯅꯨꯃꯤꯠ ꯍꯨꯝꯅꯤ ꯂꯩꯒꯅꯤ ꯁꯨꯃꯥꯏ ꯃꯛ ꯀꯌꯥꯝ ꯂꯩꯕꯁꯤꯅ ꯁꯥꯡꯇꯣꯛꯍꯜꯂꯦꯕ ꯍꯦꯟꯅ
ꯃꯥꯅꯦ ꯇꯧꯔꯕ ꯑꯩꯈꯣꯏꯒꯤ ꯎ ꯄꯔꯦꯡ ꯁꯥꯅ ꯑꯗꯨꯝ ꯅꯨꯡꯇꯤꯒꯤ ꯊꯣꯛꯄꯤꯒꯔꯗꯤ ꯊꯨꯅ ꯂꯣꯏꯕ ꯑꯗ ꯑꯃꯔꯣꯝꯗꯕꯨꯗꯤ ꯂꯥꯏꯔꯤꯛ ꯂꯥꯏꯁꯨ ꯄꯥꯅꯕꯒꯤ ꯃꯇꯝ ꯄꯤꯔꯤꯅꯤꯗ ꯑꯗꯨꯕꯨꯗꯤ ꯎ ꯀꯅꯥꯒꯨꯝꯕ ꯊꯋꯥꯏ ꯌꯥꯝ ꯌꯥꯎꯕ ꯀꯥꯡꯕꯨꯗꯗꯤ ꯑꯗꯣ ꯑꯃꯔꯣꯝꯗ ꯍꯔꯥꯎꯗꯣꯏꯅꯦꯕ ꯃꯣꯏꯗꯤ ꯂꯥꯏꯔꯤꯛ ꯄꯥꯕꯩ ꯃꯇꯝ ꯈꯔ ꯁꯥꯡꯅ ꯄꯤꯕꯤꯕꯅꯤꯅ ꯃꯣꯏ ꯍꯦꯟꯅ ꯃꯃꯨꯠ ꯇꯥꯅ ꯈꯪꯍꯧꯅꯕ ꯇꯧꯔꯝꯗꯣꯏꯅꯦ ꯊꯕꯛ ꯂꯥꯏꯔꯤꯛ ꯄꯥꯅꯤꯡꯗꯕ ꯈꯔꯗꯕꯨ ꯀꯩꯅꯣ ꯇꯧꯕꯩ ꯋꯥꯅꯤ ꯎꯝ ꯄꯩꯈꯥꯁꯦ ꯌꯥꯝ ꯀꯨꯏꯅ ꯁꯥꯡ ꯇꯧꯃꯜꯂꯤ ꯀꯥꯏꯅ ꯁꯥꯎꯅꯤꯡꯕ ꯄꯣꯛꯄꯩ ꯋꯥꯅꯤ ꯍꯥꯏꯕ
ꯎꯝ ꯑꯗꯒꯤ ꯅꯨꯡꯇꯤꯒꯤ ꯂꯩꯒꯤꯕꯁꯤꯅꯗꯤ ꯑꯃꯔꯣꯝꯗꯗꯤ ꯑꯩꯈꯣꯏ ꯄꯩꯈꯥ ꯈꯤꯇꯪ ꯊꯨꯖꯜꯂꯦꯕ ꯅꯨꯃꯤꯠ ꯃꯁꯤꯡꯁꯦ ꯑꯗꯨ ꯑꯣꯏꯔꯒꯁꯨ ꯁꯨꯃꯥꯏꯅ ꯅꯣꯡꯃ ꯅꯠꯇ꯭ꯔꯒ ꯅꯤꯅꯤꯒꯨꯝꯕ ꯂꯦꯞꯄꯒ ꯁꯨꯃꯥꯏꯅ ꯃꯔꯛꯇ ꯂꯦꯞꯄ ꯂꯩꯕꯁꯦ ꯑꯃꯔꯣꯝꯗꯗꯤ ꯄꯥꯕ ꯈꯣꯠꯄꯒꯤꯕꯨ ꯑꯣꯏꯔꯣ ꯑꯗꯨꯅꯗꯤ ꯈꯨꯗꯣꯡꯆꯥꯥꯕꯗꯤ ꯐꯪꯉꯦ ꯑꯃꯨꯛ
ꯐꯪꯉꯤꯅꯦ ꯐꯪꯉꯤꯗꯤ ꯌꯥꯝ ꯁꯥꯡꯅ ꯄꯤꯗ꯭ꯔꯁꯨ ꯅꯣꯡꯃ ꯑꯃꯃꯝ ꯑꯃꯃꯝ ꯒꯦꯞ ꯂꯩꯕꯗꯤ ꯌꯥꯏꯗ ꯍꯥꯏꯕꯗꯤ ꯂꯨꯁꯜꯂꯛꯄꯅꯤꯅꯀꯣ ꯎꯝ ꯀ꯭ꯂꯥꯁ ꯐꯣꯔ ꯐꯥꯏꯚ ꯁꯤꯛꯁ ꯇꯝꯕ ꯅꯠꯇꯦꯕ ꯑꯗꯨꯗꯨꯅ
ꯉꯁꯥꯏ ꯀꯩꯅꯣꯗꯤ ꯉꯁꯤ ꯅꯨꯡꯗꯥꯡꯋꯥꯏꯔꯝꯒꯤ ꯅꯨꯡꯗꯥꯡꯒꯤ ꯏꯟꯖꯥꯡꯗꯤ ꯀꯩ ꯃꯊꯦꯜ ꯇꯧꯕ ꯇꯥꯔꯕ
ꯏꯟꯖꯥꯡꯖ‌ꯦ ꯑꯩ ꯉꯔꯥꯡ ꯊꯔꯣꯏ ꯈꯔ ꯂꯩꯔꯛꯄꯗꯣ ꯉꯔꯥꯡꯗꯩ ꯇꯤꯡꯉꯒ ꯊꯝꯃꯦꯕꯀꯣ ꯊꯔꯣꯏ ꯀꯧꯇꯥ ꯑꯍꯨꯝꯈꯛ ꯂꯧꯔꯛ ꯄꯅꯦ ꯊꯔꯣꯏꯒꯁꯦ ꯌꯥꯝ ꯇꯥꯡꯉꯦꯗ ꯍꯧꯖꯤꯛꯇꯤ ꯂꯨꯄꯥ ꯍꯨꯝꯐꯨ ꯄ ꯂꯨꯄꯥ ꯍꯨꯝꯗ꯭ꯔꯥꯒ ꯑꯃꯥꯏ ꯍꯥꯏꯌꯦꯕꯀꯣ
ꯑꯗꯣ ꯍꯨꯝꯐꯨ ꯍꯥꯏꯖ‌ꯦ ꯍꯧꯖꯤꯛ ꯃꯇꯝꯗꯗꯤ ꯂꯣꯏ ꯄꯤꯅꯔꯝꯅ‌ꯦ ꯑꯃꯔꯣꯝꯗꯗꯤ ꯑꯗꯨꯝ ꯍꯣꯡꯕ ꯆꯤꯡꯉꯤꯅꯦꯗꯣ
ꯑꯣꯍꯣꯏ ꯑꯍꯣꯏ ꯑꯗꯨꯕꯨꯗꯤ ꯍꯧꯖꯤꯛꯄꯨꯗꯤ ꯑꯈꯣꯏꯕꯨ ꯍꯧꯖꯤꯛꯄꯨꯗꯤ ꯑꯗꯨꯝ ꯌꯔꯄꯣꯠꯅꯤꯗ ꯉꯍꯥꯟꯋꯥꯏ ꯁꯨꯝ ꯂꯩꯒꯤꯕꯒ ꯍꯥꯏꯗꯤ ꯃꯃꯟꯗꯣ ꯎꯝ ꯊꯔꯣꯏꯒꯖ‌ꯦ ꯑꯩꯗꯤ ꯏꯁꯥꯅ ꯂꯩꯗꯕꯗꯤ ꯌꯥꯝ ꯀꯨꯏꯔꯦꯕ ꯆꯥꯕꯗꯤ ꯑꯗꯨꯝ ꯆꯥꯖꯔꯁꯨ ꯑ ꯊꯔꯣꯏꯗꯣ ꯄꯥꯝꯕꯅꯤꯅ ꯉꯔꯥꯡꯗꯤ ꯑꯩꯅ ꯂꯝꯕꯤ ꯆꯠꯄꯗ ꯊꯔꯣꯏꯗꯣ ꯊꯦꯡꯅꯔꯛꯇꯅ ꯂꯩꯔꯛꯄꯅꯦ ꯀꯧꯇꯥ ꯑꯍꯨꯝꯈꯛ ꯑꯗꯨꯏꯗ‌ꯣ ꯉꯔꯥꯡꯗꯤ ꯇꯤꯡꯉ ꯊꯝꯃꯦ ꯑꯗꯨ ꯉꯁꯥꯏ ꯀꯛ ꯎꯝ
ꯑꯗꯨꯗꯣ ꯂꯣꯏꯃꯛ ꯀꯛꯄ꯭ꯔꯣ ꯈꯔ ꯈꯥꯛꯄ꯭ꯔꯣ
ꯂꯣꯏꯃꯛ ꯀꯛꯏꯅꯦꯍꯦ ꯀꯔꯥꯏꯗꯩꯅꯣ ꯃꯣꯔꯦꯜ ꯍꯣꯔꯦꯟ ꯇꯦꯡꯀꯣꯠ ꯇꯦꯡꯀꯣꯠ ꯌꯦꯟꯊꯣꯛꯈꯤꯕꯗꯨꯗꯤ ꯑꯝꯇ ꯌꯥꯎꯍꯧꯔꯣꯏ ꯑꯩꯈꯣꯏ ꯏꯃꯨꯡꯗꯪ ꯆꯥꯕ ꯑꯣꯏꯗꯤ ꯐꯕ
ꯎꯝ ꯑꯗꯒꯤ ꯑꯗꯒꯤ ꯆꯥꯅꯤ ꯆꯥꯔꯒꯖꯨ ꯃꯉꯥ ꯑꯃ ꯇꯔꯥ ꯑꯃ ꯆꯥꯕꯗꯤ ꯅꯨꯡꯉꯥꯏꯇꯦ ꯈꯔ ꯌꯥꯝ ꯆꯥꯔꯤꯉꯩ ꯅꯨꯡꯉꯥꯏꯖꯩꯗ ꯊꯔꯣꯏꯖꯤꯗꯤ
ꯃꯥꯅꯦ ꯊꯔꯣꯏ ꯆꯥꯕꯗꯤ ꯑꯗꯨꯝ ꯆꯨꯞꯄꯤꯒꯩ ꯄꯦꯟꯕ ꯅꯥꯏꯗꯕꯅꯦ ꯍꯥꯏꯕ
ꯎꯝ
ꯑꯗꯨꯅ ꯑꯩ ꯏꯁꯥꯒꯤꯁꯨ ꯌꯥꯝ ꯄꯥꯝꯖꯕꯅꯤꯅ ꯑꯩꯈꯣꯏ ꯏꯃꯨꯡꯒꯤ ꯑꯣꯏꯅꯁꯨ ꯂꯣꯏ ꯄꯥꯝꯃꯦꯕ ꯊꯔꯣꯏꯁꯦ ꯑꯗꯒꯤ ꯑꯩꯈꯣꯏ ꯕꯦꯝꯃ ꯉꯁꯥꯏ ꯊꯋꯥꯏ ꯌꯥꯎꯕꯩ ꯀꯛꯏ ꯃꯃꯥꯒ ꯃꯣꯏ ꯑꯅꯤ ꯃꯨꯛꯊ꯭ꯔꯨꯕꯤ ꯂꯩꯇ꯭ꯔꯤ ꯌꯥꯝ ꯃꯔꯨꯑꯣꯏꯅ ꯂꯣꯛꯂꯩ ꯀꯩꯀꯥꯕꯨꯗꯤ ꯂꯩꯔꯦꯕꯀꯣ ꯂꯣꯛꯂꯩ ꯍꯥꯏꯕ꯭ꯔꯥ ꯀꯩ ꯍꯥꯏꯒꯦ ꯑꯗꯨꯗꯣ
ꯍꯣꯏ ꯂꯣꯛꯂꯩꯖꯨ ꯑꯗꯨꯝ ꯌꯥꯕꯅ‌ꯦ ꯑꯗꯩ ꯃꯨꯛꯊ꯭ꯔꯨꯕꯤ ꯂꯩꯇ꯭ꯔ ꯂꯩꯔꯦ ꯂꯩꯇ꯭ꯔꯒꯗꯤ ꯇꯈꯦꯜꯂꯩ ꯃꯔꯨ ꯌꯥꯕꯅꯦ ꯑꯗꯨꯒ ꯀꯩꯅ‌ꯣ ꯃꯨꯛꯊ꯭ꯔꯨꯕꯤ ꯂꯩꯇꯦ ꯍꯥꯏꯖꯤ ꯅꯣꯏ ꯑꯗꯥꯏꯗ ꯍꯧꯅꯗ꯭ꯔꯣ ꯑꯝꯇ
ꯃꯨꯛꯊ꯭ꯔꯨꯕꯤ ꯍꯧꯗꯤꯌꯦ ꯑꯝꯇ
ꯄꯨꯔꯥ ꯀꯩꯅꯣꯅꯦ ꯅꯣꯏ ꯑꯗꯥꯏꯗꯣ ꯁꯣꯍꯣꯔꯅꯦ ꯑꯁꯦꯡꯕ ꯁꯣꯍꯣꯔ
ꯑꯗꯨꯅꯦ ꯍꯧꯗꯦ ꯑꯗꯨꯗꯨꯅ ꯍꯣꯔꯦꯟ ꯑꯩꯈꯣꯏ ꯗꯥꯅ ꯁꯣꯔꯣꯛ ꯊꯣꯛꯑꯗꯤ ꯁꯣꯔꯣꯛꯇꯩ ꯂꯩꯕꯤꯔꯛꯑꯣ ꯍꯥꯏꯒ‌ꯦ ꯇꯧꯕꯅꯦ ꯃꯥꯗꯣ ꯊꯕꯛ ꯌꯥꯝ ꯀꯟꯅ ꯁꯨꯔꯤ
ꯎꯝ ꯑꯩꯈꯣꯏꯔꯣꯝꯗꯗꯤ ꯃꯐꯝ ꯑꯃ ꯑꯅꯤ ꯑꯍꯨꯝ ꯃꯔꯤ ꯃꯐꯝ ꯃꯉꯥꯃꯨꯛ ꯈꯪꯉꯦ ꯍꯧꯕꯝ ꯌꯥꯝ ꯅꯛꯅ ꯑꯩꯈꯣꯏ ꯌꯨꯝ ꯃꯅꯥꯛꯇ
ꯑꯣ
ꯑꯗꯨꯗ ꯃꯅꯝ ꯅꯨꯡꯁꯤꯕ ꯃꯅꯝ ꯁꯨꯡꯆꯦꯟ ꯈꯤꯇꯪ ꯅꯦꯝꯕ ꯂꯩꯗꯦ ꯃꯅꯝ ꯌꯥꯝ ꯀꯟꯕ ꯂꯩ ꯑꯀꯟꯕꯗꯨꯅꯦꯕ ꯍꯥꯎꯔꯤꯖ‌ꯦ ꯃꯅꯝ ꯋꯡ ꯂꯥꯎ ꯂꯥꯎꯋꯤꯗꯣ
ꯍꯣꯏ ꯍꯣꯏ ꯑꯁ ꯏꯃꯥꯏ ꯃꯄꯥꯝꯗꯒꯗꯤ ꯀꯩꯅꯣꯗꯧꯅ ꯍꯧꯋꯤꯗ ꯎꯖꯥꯎ ꯎ‌ ꯎ‌ ꯎꯖꯥꯎ ꯑꯣꯏꯅ ꯇꯧꯋꯤꯕꯀꯣ ꯃꯨꯛꯊ꯭ꯔꯨꯕꯤꯖ‌ꯦ ꯌꯥꯝ ꯐꯔꯒꯗꯤ ꯍꯥꯏꯗꯤ ꯃꯣꯏꯗꯤ ꯃꯁꯥ ꯃꯔ‌ꯦꯝꯒ ꯐꯜꯂꯒ ꯃꯣꯏꯗꯤ ꯍꯦꯛꯇ ꯇꯥꯕ ꯉꯝꯗꯒꯩꯅꯤ ꯍꯧꯔꯤꯁꯦ
ꯅꯣꯏꯖꯨ ꯒꯝꯂꯥ ꯑꯆꯧꯕꯗꯗꯤ ꯈꯪꯗꯦ ꯑꯗꯒꯤ ꯉꯥ ꯍꯥꯞꯄꯒꯤ ꯆꯣꯡꯒ꯭ꯔꯥꯡꯗꯅꯤ ꯈꯪꯗꯦ ꯑꯃꯇꯪꯗꯤ ꯊꯥꯖꯜꯂꯨ ꯆꯥꯔ ꯌꯥꯝ ꯊꯣꯛꯄꯅꯤ ꯍꯧꯖꯤꯛ ꯑꯩꯈꯣꯏꯣꯝꯁꯨ ꯌꯥꯝ ꯌꯣꯂꯦ ꯆꯥꯔ꯫
ꯀꯌꯥ ꯀꯌꯥꯒ ꯄꯤꯅꯒꯦ ꯑꯝꯇ ꯊꯥꯈꯤꯅꯦ꯫
ꯌꯥꯝ ꯄꯤ ꯍꯣꯡꯒꯅꯤꯗ ꯂꯨꯄꯥ ꯈꯪꯗꯦ ꯌꯥꯡꯈꯩꯕꯨ ꯌꯧꯔꯝꯒꯗ꯭ꯔꯥ ꯈꯪꯗꯦ ꯍꯥꯏꯕꯗꯤ ꯄꯤꯛꯑꯦꯕ ꯑꯈꯣꯏ ꯀꯥꯞ ꯑꯃꯕꯨꯛ ꯌꯧꯕ ꯐꯥꯠꯇ꯭ꯔꯤꯉꯩ ꯃꯆꯥ ꯃꯆꯥꯗ ꯌꯥꯝ ꯌꯣꯜꯂꯦꯕ ꯍꯧꯖꯤꯛ ꯑꯈꯣꯏꯔꯣꯝꯗ ꯗꯤꯁꯄꯣ ꯒ꯭ꯂꯥꯁꯇꯨꯗꯒꯤ ꯈꯔ ꯆꯥꯎꯈꯠꯂꯒꯅꯦꯕ ꯂꯩꯕꯥꯛ ꯃꯣꯏꯅ ꯁꯦꯝꯃꯒ ꯌꯣꯜꯂꯤ ꯑꯍꯜ ꯑꯃꯅ꯫
ꯑꯗꯨꯅ ꯌꯥꯝ ꯊꯥꯅꯤꯡꯉꯦ ꯍꯥꯏꯕ꯫ ꯇꯨꯔꯦꯟ ꯃꯄꯥꯟꯗꯒꯗꯤ ꯄꯪꯍꯧꯗ ꯍꯧꯕ ꯄꯣꯠꯅꯤꯗ꯫ ꯁ꯭ꯋꯥꯏꯗꯕꯨ ꯑꯈꯣꯏꯅ ꯁꯅꯥ ꯑꯣꯜꯂꯕ ꯋꯥꯅꯤ ꯁ꯭ꯋꯥꯏꯗ ꯊꯥꯐꯝ ꯂꯩꯇꯕꯒꯤ꯫ ꯀꯩꯅꯣ ꯇꯧꯗꯦ ꯍꯥꯏꯕ ꯑꯈꯣꯏꯗꯤ ꯖꯒꯥꯁꯤ ꯂꯩꯇꯦ ꯍꯥꯏꯕ ꯄꯣ ꯑꯈꯣꯏꯒꯤ ꯌꯦꯟꯗꯦꯝꯗ ꯀꯩꯀꯥ ꯊꯥꯔꯦ ꯈꯣꯠꯂꯤꯕꯁꯤꯡꯁꯦ ꯑꯗꯨꯝ ꯕꯣꯔꯥꯗ ꯍꯥꯞꯄꯒ ꯊꯥꯖꯤꯟꯕ ꯑꯗꯩꯅ ꯀꯣꯄꯤꯒꯩꯁꯦ ꯕꯣꯔꯥꯗ ꯍꯥꯞꯄ ꯊꯥꯕ ꯑꯗꯨꯝ ꯇꯉꯥꯏ ꯐꯗꯕꯤꯒꯤ ꯅꯣꯡ ꯐꯥꯗꯣꯛꯇꯁꯨ ꯑꯗꯨꯝ ꯆꯔꯥ ꯑꯣꯏꯕ ꯌꯥꯏꯗꯅ꯫ ꯑꯗꯨꯒꯤ ꯈꯜꯂꯒ ꯇꯧꯔꯕꯩ ꯋꯥꯅꯤꯗ꯫
ꯑꯈꯣꯏꯒꯤ ꯕꯥꯇꯤꯟꯒꯨꯝꯕ ꯅꯠꯇ꯭ꯔꯒ ꯕꯣꯔꯥꯒꯨꯝꯕꯗ ꯍꯥꯞꯄꯒ ꯊꯥꯒꯤꯕꯁꯦ ꯂꯩꯕꯥꯛꯁꯦ ꯁꯝꯅ ꯍꯥꯏꯕꯗ ꯄꯥꯝꯕꯤ ꯑꯃ ꯊꯥꯔꯦ ꯈꯜꯂꯁꯦ ꯃꯥꯅ ꯃꯔꯣꯜ ꯑꯃꯨꯛ ꯂꯣꯏꯕꯗꯗꯤ ꯂꯩꯕꯥꯛ ꯇꯣ ꯍꯥꯔ ꯑꯔꯝꯕ ꯌꯥꯎꯗꯧ ꯃꯥꯟꯗꯩꯁꯨ ꯃꯔꯣꯟ-ꯃꯔꯣꯟ ꯊꯖꯂꯛꯑꯗꯤ ꯅꯇ꯭ꯔꯥ꯫
ꯌꯥꯎꯔꯨꯗꯣꯏꯅꯦ ꯑꯗꯩꯗ ꯑꯈꯣꯏꯅ ꯑꯃꯨꯛ ꯑ ꯀ ꯍꯥꯔ ꯍꯥꯏꯕꯗꯤ ꯑꯗꯨꯝ ꯑ ꯑꯔꯩꯕ ꯑꯔꯩꯕ ꯅꯠꯇ꯭ꯔꯒꯁꯨ ꯂꯩꯗꯅꯀꯣ ꯑꯈꯣꯏ ꯈꯨꯠꯁꯦꯝꯗ ꯑꯗꯨꯝ ꯁꯦꯝꯖꯕ꯫ ꯑꯗꯨꯝ ꯁꯟꯊꯤ ꯈꯪꯗꯦ ꯑꯗꯩ ꯎꯠ ꯈꯪꯗꯦ ꯑꯗꯩ ꯋꯥꯏ ꯃꯩ ꯊꯥꯕꯅꯤ ꯈꯪꯗꯦ ꯑꯗꯨꯃꯥꯏꯅ ꯇꯧꯔꯒ ꯑꯃꯨꯛ ꯍꯥꯔ ꯑꯣꯏꯔꯒ ꯑꯗꯨꯃꯥꯏꯅ ꯑꯃꯨꯛ ꯍꯥꯄꯛꯀꯗꯣꯏꯅꯦꯕ ꯍꯥꯏꯕꯗꯤ ꯃꯥꯒꯤ ꯂꯩꯕꯥꯛꯇꯨ ꯀꯩꯅꯣꯗꯨꯗ ꯉꯁꯥꯏ ꯒꯝꯂꯥꯗꯨꯗ ꯌꯥꯎꯔꯤꯕ ꯂꯩꯕꯥꯛꯇꯨꯗꯤ ꯌꯥꯄꯣꯟꯇꯤꯗꯣ ꯑꯗꯨꯗꯨꯅ ꯃꯣꯏꯒꯤ ꯂꯩꯍꯥꯎꯗꯨꯗꯤ ꯄꯣꯠ ꯑꯃ ꯊꯥꯕꯗ ꯑꯗꯨꯝ ꯆꯨꯞꯈ꯭ꯔꯕꯅꯦꯕ꯫ ꯑꯗꯨꯗꯨꯅ ꯑꯃꯨꯛ ꯂꯩꯕꯥꯛꯁꯤꯡꯁꯦ ꯑꯃꯨꯛ ꯁꯤꯟꯕꯤꯕꯝ ꯗ꯭ꯔ ꯀꯥꯔ ꯂꯩ ꯍꯥꯏꯕ ꯂꯩꯥꯏꯍꯥꯎ ꯀꯩꯀꯥ ꯍꯥꯞꯄ ꯑꯃ ꯑꯗꯨ ꯅꯠꯇ꯭ꯔꯗꯤ ꯐꯄꯣꯟꯗꯦꯗ꯫
ꯃꯥꯅꯤꯅꯦ ꯄꯥꯝꯕꯤꯁꯤ ꯄꯥꯝꯕꯤꯁꯤꯗꯤ ꯁꯦꯝ ꯕꯤꯗꯨꯈꯩ ꯐꯖꯒꯦ ꯍꯥꯏꯕ ꯁꯦꯝꯕꯤꯗ꯭ꯔꯒꯅ ꯄꯥꯜꯂꯒꯗꯨꯁꯨ ꯆꯥꯔꯣꯏꯗꯕ ꯍꯥꯏꯕꯗꯤ ꯃꯄꯨꯡ ꯐꯥꯗꯕꯗꯣ꯫
ꯎꯝ
ꯑꯗꯨꯃꯥꯏꯅ ꯑꯣꯏꯗꯣꯏꯅꯤ ꯁꯨꯡꯒꯪ ꯃꯪꯒ꯭ꯔꯪ ꯈꯔ ꯁꯦꯝꯃꯤꯈꯩ ꯃꯣꯏꯁꯤꯗꯤ꯫
ꯖꯨ ꯑ ꯌꯦꯟꯗꯦꯟ ꯄꯥꯝꯕꯤ ꯀꯩꯅꯣꯃꯨꯛ ꯊꯥꯔꯤꯌꯦ ꯃꯔꯤ ꯃꯉꯥ꯫ ꯈꫭꯏꯒꯤ ꯕꯣꯔꯥꯗ ꯐꯅꯌꯥꯝ ꯐꯖꯔꯛꯑꯦ ꯍꯟꯗꯛ ꯅꯣꯡ ꯈꯔ ꯆꯨꯕ ꯈꯣꯠꯄꯒ꯫ ꯑꯗꯩ ꯅꯥꯀꯨꯞꯄꯤꯗꯨꯅ ꯕꯇꯜꯗ ꯀꯛꯊꯠꯂꯒ ꯀꯛꯈꯠꯂꯒ ꯇꯪꯈꯥꯏ ꯇꯪꯈꯥꯏꯗ ꯇꯧꯔꯒ ꯑꯥ ꯀꯩꯅꯣ ꯀꯩ ꯍꯥꯏꯅꯤ ꯀꯧꯇꯥ ꯑꯅꯤꯗꯨ ꯊꯥꯔꯤ꯫ ꯑꯗꯒꯤ ꯅꯄꯥꯛꯄꯤ ꯈꯔ ꯑꯃ ꯑꯗꯨꯃꯥꯏꯅ ꯈꯔ ꯈꯔ ꯅꫭꯡ ꯐꯥꯗꯣꯛꯇꯁꯨ ꯁꯨꯝ ꯆꯔꯥ ꯀꯩꯅꯣ ꯑꯣꯏꯅꯩꯗꯅꯀꯣ꯫ ꯑꯗꯨꯒꯤ ꯈꯜꯂꯒ ꯇꯧꯕꯅꯤꯗ ꯑꯗꯨ ꯊꯥꯁꯨ ꯊꯥꯅꯤꯡꯕ ꯄꯣꯠꯁꯦ ꯌꯨꯝꯗ ꯊꯥꯔꯒ ꯍꯦꯛꯑ ꯆꯥꯕꯁꯤꯁꯨ ꯅꯨꯡꯉꯥꯏꯗꯅ꯫
ꯃꯥꯅꯦ ꯌꯦꯟꯗꯦꯝ ꯄꯜꯂꯒ ꯌꯦꯟꯗꯦꯝ ꯄꯜꯂꯒꯗꯤ ꯌꯦꯟꯗꯦꯝ ꯃꯅꯥ ꯑꯅꯧꯕꯗꯣ ꯎꯝ꯫ ꯀꯝꯐꯣꯏꯒ ꯆꯥꯕꯗꯨꯣ ꯅꯤꯡꯁꯤꯡꯉꯤ ꯍꯥꯎꯕꯅꯤꯗ ꯃꯤꯠ ꯅꯥꯒ ꯁꯤꯡꯕꯅꯤ꯫
ꯀꯨꯏꯔꯦꯗ ꯆꯥꯒꯤꯗꯕ꯫ ꯍꯥꯎꯕꯅꯤ ꯍꯥꯟꯅ ꯑꯗꯨꯗꯣ ꯑꯉꯥꯡꯉꯩꯗꯗꯤ ꯌꯥꯝ ꯆꯥꯏ ꯑꯈꯣꯏ ꯀꯝꯐꫭꯏ ꯑꯁꯤꯟꯕꯤꯗꯤ ꯌꯥꯝ ꯄꯥꯜꯂꯝꯅꯦꯕ꯫
ꯎꯝ
ꯑꯗꯨ ꯍꯧꯖꯤꯛꯇꯤ ꯑꯊꯨꯝꯕꯤꯅ ꯑꯌꯥꯝꯕ ꯃꯍꯨꯠ ꯁꯤꯜꯂꯕꯅꯤꯅꯀꯣ ꯌꯦꯟꯗꯦꯝ ꯃꯅꯥꯒ ꯆꯥꯕ ꯑꯗꯨ ꯀꯨꯏꯔꯦꯗ ꯆꯥꯈꯤꯗꯕ꯫ ꯑꯅꯒꯤ ꯆꯦꯡ ꯀꯕꯣꯛꯇꯣ ꯇꯧꯔꯒ ꯆꯦꯡ ꯉꯧꯔꯒ ꯑꯈꯣꯏꯒꯤ ꯎꯝ ꯑꯍꯥꯕꯤꯒ ꯆꯥꯕꯗꯣ ꯌꯥꯝ ꯍꯥꯎꯕꯅꯤ ꯊꯥ ꯀꯩꯅꯣꯒ ꯉꯥꯔꯤ ꯃꯣꯔꯣꯛꯀ ꯇꯧꯔꯒ ꯁꯨꯔꯒ ꯍꯣꯟꯗꯒ ꯁꯨꯔꯒ ꯇꯧꯔꯒ ꯀꯣꯕꯤꯒ ꯀꯣꯠꯇꯅ ꯆꯟꯅ ꯇꯧꯔꯒ ꯆꯥꯕꯗꯣ ꯍꯥꯎꯕꯅꯦ ꯆꯥꯅꯤꯡꯉꯤ
ꯑꯗꯣ ꯑꯩꯗꯣ ꯀꯩꯅꯣ ꯇꯧꯒꯦꯕ ꯑꯈꯣꯏ ꯏꯃꯥꯟꯅꯕꯗꯣ ꯃꯥ ꯆꯦꯁꯦ ꯂꯣꯏꯁꯤꯜꯂꯛꯄ ꯃꯥꯜꯂꯦꯕꯀꯣ ꯑꯗꯣ ꯑꯩ ꯑꯝꯇ ꯆꯪꯉꯨꯒꯤꯒꯦ ꯑꯗꯨꯒ ꯐꯣꯟ ꯑꯝꯇꯅ ꯐꯥꯎꯅꯁꯦꯕ ꯉꯥꯏꯍꯥꯛꯇꯪ ꯑꯣꯏꯕꯒ
ꯎꯝ